ꯑ ꯑꯩ ꯇꯥꯏꯌꯦꯌꯥꯝ
ꯃꯁꯥꯅ ꯑꯗꯨꯝ ꯀꯩꯅꯣ ꯇꯧꯁꯟꯖꯒꯤ
ꯑꯧ ꯃꯁꯥꯅ ꯀꯛꯆꯩ ꯍꯥꯏꯔꯦ ꯑꯩ ꯁꯤꯁꯦꯒꯗꯤ ꯑꯍꯨꯝ ꯁꯨꯔ ꯃꯥꯜꯂꯦꯀꯣ ꯏꯌꯥꯝꯕꯗ ꯇꯧꯔꯛꯄꯁꯦ
ꯑ ꯑꯍꯨꯝ ꯁꯨꯗꯣꯏꯅꯦ
ꯑꯣ ꯏꯌꯥꯝꯕꯒꯤ ꯑꯅꯧꯕ ꯂꯥꯛꯄꯗꯒꯤꯁꯨ ꯑꯗꯨꯝ ꯇꯧꯕꯤꯔꯛꯑꯁꯨ ꯌꯥꯏ ꯍꯧꯖꯤꯛ ꯀꯩꯁꯨ ꯀꯥꯏꯗꯦ ꯁꯤ ꯂꯣꯏꯔꯒ ꯍꯥꯏꯇꯥꯔꯦ
ꯌꯥꯏ ꯃꯥ ꯁꯨꯝ ꯁꯥꯟꯅꯔꯒ ꯑꯩꯒꯤꯁꯨ ꯑꯍꯨꯝ ꯑꯍꯨꯝꯗꯤ ꯌꯥꯒꯤꯅꯦꯕ ꯑꯣ ꯀꯩꯅꯣꯅꯦ ꯑꯅꯤꯔꯛ
ꯑꯥ ꯑꯅꯤ ꯑꯅꯤꯔꯛ ꯌꯥꯒꯤꯅꯤ ꯑꯩꯗꯤ ꯃꯔꯤꯔꯛꯇꯤ ꯌꯥꯕ꯭ꯔꯅ ꯈꯟꯕꯅꯤ ꯏꯃꯥꯟꯅꯕꯁꯤꯡꯅ ꯍꯥꯏꯔꯛꯄꯗꯨꯗ ꯑꯗꯣ ꯑꯍꯨꯝꯂꯛꯇꯪꯅꯦꯅ ꯍꯣꯏ ꯑꯩ ꯑꯥ ꯑꯍꯨꯝꯂꯛꯇꯪ ꯇꯧꯔꯁꯦ ꯑꯗꯨꯒ ꯑꯃꯨꯛ ꯍꯪꯉꯒꯦ ꯑꯗꯨ ꯃꯔꯤꯔꯛ ꯌꯥꯏ ꯍꯥꯏꯔꯒꯗꯤ ꯑꯃꯨꯛ ꯇꯧꯔꯁꯨ ꯌꯥꯏꯗꯅ
ꯑꯩ ꯇꯧꯔꯤꯀꯥꯟꯗ ꯁꯨꯝ ꯇꯧꯍꯧꯕꯁꯤꯅ ꯐꯩꯗꯅꯀꯣ
ꯐꯩꯌꯦ ꯐꯩꯌꯦ ꯑꯗꯨꯕꯨꯗꯤ
ꯍꯥꯏꯖꯕꯋꯅꯤ ꯊꯕꯛꯇꯣ ꯃꯉꯥ ꯈꯛꯇ ꯄꯤꯔꯁꯨ ꯇꯥꯟꯖꯥꯗꯨ ꯆꯥꯗꯗꯤ ꯍꯦꯛꯇ ꯂꯣꯏꯁꯤꯟ ꯀꯟꯕ ꯉꯝꯍꯧꯗꯦꯕ
ꯑ ꯃꯥꯅꯦ ꯃꯥꯅꯦ ꯃꯤꯁꯤꯡꯁꯨ ꯊꯕꯛꯁꯦ ꯂꯣꯏ ꯆꯤꯟꯅꯕꯅꯤꯅꯕ
ꯅꯪꯒ ꯑꯩꯒ ꯊꯕꯛꯇꯣ ꯐꯖꯅ ꯄꯨꯟꯕ ꯑꯣꯏꯔꯗꯤ ꯐꯕ ꯇꯣꯉꯥꯟ ꯇꯣꯉꯥꯟ ꯂꯩꯅꯕ ꯅꯪ ꯀꯩꯅꯣꯝꯃ ꯇꯧꯅꯤ ꯇꯧꯔꯤꯀꯥꯟꯗ ꯑꯃꯨꯛ ꯑꯩꯅ ꯑꯃꯨꯛ ꯍꯥꯡꯉꯅꯤ ꯑꯩꯅ ꯍꯥꯡꯉ ꯀꯥꯟꯗ ꯅꯪꯒꯤ ꯁꯨ ꯑꯃꯨꯛ ꯑꯗꯨꯝ ꯇꯧꯅꯤ
ꯃꯥꯅꯤ
ꯎꯝ ꯑꯇꯩꯗꯨꯁꯨ ꯑꯩ ꯉꯁꯥꯏꯗꯒꯤ ꯍꯥꯏꯕꯅꯦ
ꯍꯣꯏ
ꯇꯧꯔꯛꯄ ꯌꯥꯕ꯭ꯔꯥ ꯉꯔꯥꯡꯒꯤ ꯑꯋꯥꯠ ꯑꯃꯗꯣ ꯂꯣꯏꯁꯟꯗꯅ ꯑꯗꯣ ꯃꯣꯏꯁꯨ ꯑꯅꯧꯕ ꯋꯥꯇꯅꯤꯅ ꯒ꯭ꯌꯥꯟ ꯇꯥꯅ ꯈꯪꯗꯕ ꯍꯥꯏꯇꯥꯔꯦ
ꯎꯝ ꯑꯗꯒꯤ ꯁꯤꯒꯤ ꯊꯕꯛꯁꯦ ꯎꯝ ꯑꯅꯧꯕꯁꯨ ꯑꯣꯏꯕꯒꯤ ꯐꯖꯅꯁꯨ ꯈꯪꯅꯗꯕꯅꯦ ꯑꯗꯒꯤꯗꯤ ꯑꯍꯥꯟꯕ ꯍꯦꯛ ꯇꯥꯕꯗꯁꯨ ꯀꯩꯅꯣ ꯑꯣꯏꯔꯣꯏꯗꯕ ꯌꯥꯝ ꯃꯥꯟꯕꯅꯦꯕ ꯏꯌꯥꯝꯕ
ꯍꯣꯏ
ꯑꯗꯨꯅ ꯃꯤꯁꯤꯡꯁꯦ ꯑꯗꯨꯝ ꯁꯤ ꯇꯧꯁꯦ ꯈꯣꯠꯁꯦ ꯍꯥꯏꯔꯒꯁꯨ ꯇꯟꯕ ꯌꯥꯝ ꯌꯥꯎꯕꯅꯦꯕ ꯑꯗꯨꯝ ꯃꯇꯝ ꯃꯥꯡ ꯅꯪꯅ ꯑꯗꯨ ꯇꯧꯅꯤ ꯍꯥꯏꯕꯒꯤ ꯄꯥꯝꯃꯨꯕꯒꯤ ꯍꯥꯏꯇꯥꯔꯦ
ꯑꯗꯨꯛ ꯀꯨꯞꯅ ꯌꯦꯡꯂꯡꯉꯨꯔꯀꯥꯟꯗꯗꯤ ꯑꯩꯈꯣꯏꯅ ꯇꯧꯗꯣꯔꯤꯁꯤꯒ ꯑꯗꯨꯝ ꯑꯩꯈꯣꯏꯅ ꯈꯔ ꯐꯪꯖꯗꯧ ꯁꯤꯒ ꯑꯗꯨꯝ ꯈꯔ ꯑꯗꯨꯝ ꯌꯥꯗꯤ ꯌꯥꯕ ꯑꯣꯏꯕꯅꯤꯅ ꯑꯗꯒꯤ ꯑꯇꯣꯞ ꯄ ꯊꯕꯛ ꯀꯥ ꯍꯦꯟꯅ ꯇꯧꯅꯤꯡꯉꯥꯏꯁꯨ ꯂꯩꯇꯕꯅꯤꯅ ꯍꯥꯏ ꯇꯥꯔꯦꯀꯣ ꯑꯗꯨꯝ ꯀꯥꯟꯅꯕꯁꯦ ꯑꯩꯈꯣꯏꯅ ꯂꯧ ꯂꯧꯍꯧꯕꯅ ꯐꯩꯌꯦꯅ ꯃꯇꯝ ꯈꯔ ꯃꯥꯡꯖꯔꯒꯁꯨ ꯑꯗꯨꯃꯥꯏꯅ ꯈꯜꯂꯕ
ꯌꯥꯝ ꯐꯥꯏ ꯁꯤꯒꯤꯁꯨ
ꯍꯣꯏ
ꯍꯦꯛ ꯍꯥꯏꯕꯗ ꯃꯤꯁꯦ ꯒ꯭ꯌꯥꯟ ꯈꯤꯇꯪ ꯃꯥꯅ ꯁꯨꯈꯪ ꯈꯪꯗꯕ ꯄꯣꯠ ꯑꯣꯏꯇꯥꯥꯔꯒꯁꯨ ꯑꯩꯈꯣꯏꯅ ꯋꯥꯔꯤ ꯁꯥꯕꯗ ꯋꯥꯈꯜꯁꯦ ꯇꯞ ꯇꯞ ꯇꯥꯕ ꯂꯩꯌꯦ
ꯑꯥ ꯃꯅꯦ ꯃꯅꯦ
ꯑꯦ ꯑꯩꯈꯣꯏꯅ ꯍꯦꯛ ꯈꯥꯏꯔꯨꯕꯗꯁꯨ ꯒ꯭ꯌꯥꯟꯁꯦ ꯑ ꯀꯅꯣꯁꯨ ꯋꯥꯈꯜ ꯁꯨꯡꯛꯇꯥ ꯇꯥꯗꯕ ꯃꯤꯁꯨ ꯂꯩꯌꯦꯕ
ꯎꯝ
ꯃꯣꯏꯗꯨꯃ ꯊꯕꯛ ꯇꯧꯃꯤꯟꯅꯕ ꯅꯨꯡꯉꯥꯏꯔꯔꯣꯏ
ꯃꯥꯅꯤ ꯃꯥꯅꯤ ꯑ ꯁꯤꯒꯤ ꯁꯤꯒꯨꯝꯕ ꯔꯝꯁꯤꯗ ꯈꯤꯇꯪ ꯈꯪꯕ ꯃꯤꯅꯕꯨꯗꯤ ꯗꯨꯝ ꯈꯤꯇꯪ ꯍꯥꯏꯕꯗ ꯗꯨꯝ ꯋꯥꯈꯜ ꯇꯥꯒꯤꯅꯤꯕ ꯑꯥ ꯀꯩꯝꯇ ꯈꯪꯗꯕ ꯃꯤꯁꯤꯡꯅꯗꯤ ꯑꯃꯨꯛ ꯀꯩꯝꯇ ꯈꯪꯉꯔꯣꯏ ꯑꯗꯨꯒ ꯌꯥꯝꯅ ꯈꯪꯕ ꯍꯩꯕ ꯁꯥꯕ ꯃꯤꯅ ꯑꯃꯨꯛ ꯀꯔꯤ ꯈꯪꯗꯅ ꯉꯥꯡꯉꯤꯅꯣ ꯀꯥꯏꯟ ꯗꯨꯝ ꯍꯥꯏꯔꯛꯄꯁꯨ ꯌꯥꯏ
ꯖꯥꯠ ꯖꯥꯠꯅꯤ ꯃꯤꯁꯦ
ꯑꯈꯣꯏ ꯑꯩꯈꯣꯏ ꯃꯅꯤꯄꯨꯔꯁꯤꯗꯗꯤ ꯈꯪꯕ ꯍꯩꯕꯁꯦ ꯌꯥꯝ ꯂꯩꯅ
ꯑꯣꯖꯥꯗꯤ ꯌꯥꯝꯕꯅꯤ
ꯑꯣꯖꯥ ꯑꯣꯖꯥꯗꯤ ꯌꯝꯃꯦ ꯑꯣꯖꯥ ꯌꯥꯝꯃꯟꯗꯅ ꯈꯣꯏ ꯃꯤꯌꯥꯝꯁꯨ ꯋꯥꯔꯦ
ꯑꯗꯨꯅꯅꯦ ꯉꯍꯥꯛ ꯂꯩꯇꯅ ꯂꯥꯎꯅꯗꯅ ꯀꯩ ꯇꯧꯗꯅ ꯁꯨꯝ ꯑꯩꯈꯣꯏ ꯃꯁꯦꯟꯒꯤ ꯃꯔꯛꯇꯁꯨ ꯍꯥꯏꯇꯥꯔꯦꯅꯦ
ꯑꯥ
ꯁꯨꯃꯏꯅ ꯁꯨꯝ ꯂꯩꯕꯁꯦ
ꯅꯣꯡꯃꯗ ꯑꯩꯈꯣꯏꯒꯤ ꯈꯟꯅꯔꯤꯕ ꯂꯩꯕꯥꯛꯀꯤ ꯂꯩꯕꯥꯛꯀꯤ ꯑꯣꯏꯕ ꯑꯔꯨꯕ ꯋꯥꯐꯝꯁꯤꯡ ꯈꯟꯅꯔꯤꯕ ꯃꯌꯥꯝꯁꯦ ꯐꯅꯗꯤ ꯌꯥꯝꯃꯤ ꯀꯩꯅꯣ ꯈꯟꯅꯔꯤ
ꯃꯗꯨꯅ ꯑꯐꯕ ꯀꯔꯤ ꯄꯨꯔꯛꯀꯦ ꯍꯥꯏꯕꯗꯤ ꯑꯃꯨꯛ ꯂꯩꯇ ꯕ ꯑꯗꯨꯝ ꯃꯣꯏ ꯃꯊꯛꯇ ꯂꯩꯕ ꯃꯣꯏ ꯈꯔ ꯌꯥꯅꯔꯒ ꯃꯅꯨꯡꯗ ꯈꯔ ꯑꯗꯨꯝ ꯌꯥꯅꯔꯒ ꯍꯦꯛꯇ ꯂꯣꯏꯁꯟꯒꯤꯕ
ꯂꯩꯕꯥꯛ ꯃꯤꯌꯥꯝꯒꯤ ꯂꯩꯕꯥꯛ ꯃꯤꯌꯥꯝꯒꯤ ꯃꯃꯥꯡꯗꯗꯤ ꯃꯣꯏ ꯃꯁꯦꯟ ꯄꯨꯡꯂꯥꯎ ꯂꯥꯎꯅꯕ
ꯍꯣꯏ
ꯑꯗꯩꯗꯤ ꯃꯇꯨꯡ ꯏꯟꯕ ꯈꯔꯗꯤ ꯑꯃꯨꯛ ꯄꯨꯔꯥ ꯑꯥ ꯀꯩꯅꯣ ꯑꯣꯏꯅ ꯌꯥꯎꯗꯣꯏꯅꯦꯕ ꯊꯋꯥꯏ ꯌꯥꯎꯅ ꯂꯨ ꯂꯨꯗ ꯂꯨꯁꯜꯂꯛꯑꯀꯥꯟꯗ ꯑꯃꯨꯛ ꯃꯀꯣꯛ ꯃꯀꯣꯛꯁꯤꯗꯤ ꯌꯥꯁꯟꯅꯒꯤ
ꯃꯥꯅꯤ ꯃꯥꯅꯤ
ꯗꯒꯤ ꯑ ꯑꯈꯣꯏꯒꯤ ꯌꯥꯟꯅꯗꯕ ꯌꯦꯡꯊꯤꯅꯕ ꯀꯩꯅꯣꯁꯤꯅ ꯃꯃꯩꯗ ꯂꯩꯍꯧꯕ ꯀꯥꯡꯕꯨꯗꯣ
ꯑꯩꯈꯣꯏꯒꯤ ꯀꯩꯅꯣꯒꯤ ꯃꯤꯈꯜꯒꯤ ꯃꯇꯝꯗ ꯇꯧꯒ꯭ꯔꯦ ꯏꯌꯥꯝꯕ ꯑꯈꯣꯏꯒꯤ ꯑꯩꯅ ꯃꯥꯒꯤ ꯃꯤꯅꯤ ꯃꯥꯅ ꯑꯗꯨꯒꯤ ꯃꯤꯅꯦꯅ ꯌꯦꯡꯊꯤꯅꯔꯒ ꯀꯣꯟꯅ ꯃꯤꯈꯜ ꯂꯣꯏꯔꯀꯥꯟꯗꯗꯤ ꯃꯤꯈꯜ ꯂꯦꯞꯄꯤꯕ ꯑꯅꯤꯗꯨ ꯈꯨꯠ ꯁꯣꯛꯅꯔ ꯀꯣꯟꯅꯔꯒ ꯂꯣꯏꯁꯤꯟꯒꯤꯕꯗꯣ ꯌꯥꯅꯒꯤꯕ ꯑꯗꯨꯒ ꯉꯁꯥꯏꯒꯤ ꯃꯇꯨꯡ ꯏꯜꯂꯨꯕꯁꯤꯡꯗꯨꯅ ꯑꯃꯨꯛ ꯈꯠꯅ ꯆꯩꯅꯔꯒ ꯑꯗꯨꯝ ꯇꯨꯡ ꯀꯣꯏꯅ ꯌꯦꯡꯁꯤꯟꯅꯔꯒ ꯌꯦꯡ ꯌꯦꯡꯊꯤꯅꯔꯒ ꯂꯩꯍꯧꯕꯗꯣ
ꯃꯆꯤꯟ ꯃꯅꯥꯎꯕꯥꯎ ꯆꯪꯅꯗꯕ ꯌꯥꯎꯔꯤꯃꯤ
ꯃꯥꯅꯤ ꯃꯥꯅꯤ ꯑꯗꯨ ꯑꯗꯨ ꯉꯥꯛꯇꯅꯤ ꯇꯧꯅꯔꯤꯁꯦ
ꯑꯗꯨꯅ
ꯑ ꯂꯩꯕꯛꯀꯤ ꯃꯌꯥꯝꯒꯤ ꯂꯨꯆꯤꯡꯕ ꯑꯣꯏꯔꯤꯅꯦꯅ ꯃꯌꯥꯝꯒꯤ ꯊꯧ ꯇꯧꯔꯤꯅꯦꯅ ꯑꯩꯈꯣꯏꯒꯤ ꯇꯧꯔꯤꯁꯤꯡꯁꯤꯁꯨ ꯃꯣꯏꯈꯔꯥ ꯌꯥ ꯁꯟꯅꯔꯒ ꯑꯗꯨꯝ ꯂꯣꯏꯁꯟꯈ꯭ꯔꯅꯤ ꯑꯗꯩꯗꯤ ꯌꯥꯝꯅ ꯋꯥꯔꯤꯁ ꯖꯦ ꯂꯥꯏꯔꯕ ꯑꯩꯈꯣꯏꯒ ꯑꯗꯒꯤꯗꯤ ꯃꯣꯏꯅ ꯈꯨꯠꯂꯥꯏ ꯑꯣꯏꯅ ꯌꯥꯝ ꯁꯤꯖꯤꯟꯅꯔꯤꯁꯦ ꯑꯩꯈꯣꯏꯒꯤ ꯏꯃꯥ ꯏꯕꯦꯜꯁꯤꯡꯁꯦ ꯏꯃꯥ ꯏꯕꯦꯜꯁꯤꯡꯁꯤ ꯑꯩꯈꯣꯏꯒꯤ ꯑꯥ ꯂꯥꯏꯔꯤꯛ ꯂꯥꯏꯁꯨꯒꯤ ꯃꯉꯥꯜ ꯐꯖꯅ ꯎꯕꯁꯤꯡꯗꯤ ꯑꯃꯨꯛ ꯐꯖꯅ ꯋꯥꯈꯜ ꯇꯥꯏꯕꯁꯤꯒꯤ ꯃꯇꯥꯡꯁꯦ ꯑꯗ ꯐꯖꯅ ꯎꯍꯧꯗꯕꯁꯤꯡꯗꯤ ꯑꯃꯨꯛ ꯁꯤ ꯇꯧꯔꯦ ꯍꯣꯏ ꯍꯥꯏ ꯍꯥꯏꯔꯒ ꯑꯗꯨꯝ ꯄꯨꯟꯅ ꯑꯗꯨꯝ ꯌꯥꯎꯈꯤꯗꯣꯏꯅꯦꯕ
ꯃꯣꯏꯅ ꯊꯥꯖꯕ ꯃꯤ ꯑꯃꯗꯨꯅ ꯍꯥꯏꯔꯗꯤ ꯑꯗꯨꯝ ꯉꯥꯏꯌꯣꯝ ꯏꯟꯕꯗꯧꯅ ꯖꯔ ꯖꯔ ꯏꯟꯅꯕ
ꯃꯥꯅꯤ ꯃꯥꯅꯤ
ꯃꯃꯥꯏ ꯂꯩꯕꯁꯦ ꯈꯔ ꯅꯨꯡꯉꯥꯏꯕ ꯍꯥꯏꯇꯥꯔꯦꯅꯦ ꯑꯗꯨꯗ
ꯂꯩꯔꯤꯕ ꯂꯨꯞꯁꯤꯡ ꯑꯗꯒꯤ ꯑꯩꯈꯣꯏꯒꯤ ꯂꯨꯆꯤꯡꯕꯅꯦꯅ ꯂꯩꯔꯤꯕꯁꯤꯡ ꯃꯣꯏꯁꯤꯡꯁꯤꯒꯤ ꯃꯔꯛꯇ ꯑꯩꯈꯣꯏꯒꯤ ꯃꯤꯆꯝ ꯄ꯭ꯔꯖꯥꯁꯤꯡꯁꯤꯒ ꯏꯃꯥ ꯏꯕꯦꯟꯁꯤꯡꯁꯤꯒ ꯈꯨꯂꯥꯏ ꯑꯣꯏꯅ ꯑꯗꯨꯝ ꯂꯩꯕꯅꯦ ꯃꯔꯛꯁꯤꯗ ꯑꯗꯩ ꯏꯃꯥ ꯏꯕꯦꯟꯖ ꯒꯤ ꯃꯔꯛꯇꯁꯨ ꯈꯔ ꯍꯦꯟꯅ ꯈꯪꯅ ꯆꯥꯟꯅꯈꯤꯕꯁꯤꯡꯗꯨꯅ ꯀꯥꯟꯅꯍꯧꯕ ꯑꯇꯩꯁꯤꯅ ꯈꯨꯠꯂꯥꯏ ꯑꯣꯏꯅ ꯑꯗꯨꯝ ꯂꯩꯕ
ꯎ ꯂꯝꯕꯤꯗꯔꯣ ꯍꯧꯖꯤꯛ ꯂꯩꯁꯦ
ꯑ ꯂꯝꯕꯤꯗ ꯂꯩꯇꯦ ꯏꯌꯥꯝꯕ ꯑꯩ ꯑꯁꯤ ꯑꯅꯛꯄꯗ ꯑꯅꯛꯄꯗꯒꯤ ꯃꯈꯣꯟꯅꯤ ꯍꯧꯖꯤꯛ ꯇꯥꯔꯤ ꯃꯌꯥꯝ
ꯍꯟꯗꯛꯁꯦ ꯑꯩꯗꯤ ꯀꯩꯅꯣꯅꯤꯅ ꯑꯥ ꯂꯧꯁꯤꯡ ꯎꯕ ꯌꯥꯕ ꯖꯒꯥꯗꯅꯦꯕ ꯑꯩꯅ ꯂꯩꯁꯤꯁꯨ
ꯍꯣꯏ
ꯅꯣꯡꯁꯦ ꯃꯔꯥꯡ ꯀꯌꯥ ꯀꯥꯏꯗꯕ ꯍꯟꯗꯛꯁꯦ
ꯑꯥ ꯉꯔꯥꯡ ꯅꯍꯥꯟꯗꯤ ꯅꯣꯡ ꯈꯔ ꯇꯥꯕ ꯃꯥꯜꯂꯦ
ꯑꯗꯒꯤ ꯀꯩꯅꯣꯗꯤ ꯂꯧ ꯂꯧ ꯂꯤꯡꯕꯗꯣ
ꯑꯥ
ꯂꯧꯍꯣꯟꯗꯤ ꯍꯥꯞꯆꯤꯂꯨꯔꯕ ꯂꯍꯣꯟꯗꯤ ꯌꯥꯔꯛꯑꯕ ꯍꯥꯏꯇꯔꯦ ꯑꯗꯣ ꯂꯧꯕꯨꯛ ꯀꯩꯅꯣꯗꯨꯗ ꯂꯤꯡꯒꯗꯕ ꯃꯐꯝꯈꯩꯗꯨꯗ ꯏꯁꯤꯡ ꯂꯩꯇ꯭ꯔꯤꯕ ꯍꯧꯖꯤꯛꯁꯦ
ꯑꯣ
ꯁꯨꯃꯥꯏꯅ ꯂꯧꯃꯤꯒꯤꯁꯨ ꯈꯔ ꯑꯗꯨꯝ ꯈꯔ ꯋꯥꯕ ꯇꯥꯏꯃꯤꯡ
ꯃꯍꯧꯁꯥꯅ ꯑꯗꯨꯝ ꯈꯔ ꯀꯪꯕ ꯖꯒꯥ ꯑꯣꯏꯒꯟꯕ꯭ꯔꯥ ꯃꯐꯝꯗꯣ
ꯌꯥꯝ ꯀꯟꯅ ꯀꯪꯕꯗꯤ ꯑꯣꯏꯗꯕꯅꯦ ꯍꯟꯗꯛꯇꯣ ꯅꯣꯡꯗꯣ ꯈꯔ ꯂꯤꯛꯑꯦ ꯑꯩꯈꯣꯏ ꯀꯩꯅꯣꯁꯦ ꯑ ꯁꯤꯒꯤ
ꯍꯣꯏ ꯍꯟꯗꯛꯁꯤ ꯏꯀꯪ ꯊꯣꯛꯄꯁꯨ ꯌꯥꯏꯅꯁꯨ ꯄꯥꯅꯕꯅꯤꯅꯦ ꯅꯣꯡꯁꯤ ꯂꯤꯛꯄꯅꯤꯅ
ꯃꯊꯪ ꯆꯍꯤꯗꯗꯤ ꯌꯥꯝ ꯀꯟꯅ ꯏꯀꯪ ꯊꯣꯛꯀꯅꯤ ꯍꯥꯏꯕ꯭ꯔ ꯀꯩꯅꯣꯝ ꯍꯥꯏꯔꯦ ꯑꯗꯣ ꯃꯊꯪ ꯌꯥꯝ ꯀꯟꯅ ꯊꯣꯛꯄ ꯍꯥꯏꯁꯦ ꯍꯟꯗꯛꯇꯩ ꯍꯧꯗꯣꯏꯅꯦꯕ
ꯑꯗꯣ ꯇꯝꯕꯗꯤ ꯉꯝꯗꯦ ꯍꯥꯏꯗꯤ ꯁꯤꯒꯨꯝꯕꯁꯦ ꯑꯗꯨꯝ ꯍꯦꯛꯇ ꯑꯑꯣꯟꯕ ꯑꯃ ꯍꯦꯛꯇ ꯂꯥꯛꯄꯁꯨ ꯑꯗꯨꯝ ꯌꯥꯎꯋꯦꯕ
ꯍꯧꯖꯤꯛꯇꯤ ꯑꯩꯈꯣꯏꯒꯤ ꯑꯣꯏꯅꯗꯤ ꯅꯨꯞꯤ ꯏꯉꯥꯡ ꯊꯤꯖꯤꯜꯂꯦ ꯏꯆꯥ ꯂꯩꯔꯦ
ꯎꯝ
ꯆꯥꯅꯕꯁꯨ ꯈꯔ ꯊꯝꯗꯕ ꯌꯥꯗꯦꯀꯣ
ꯃꯥꯅꯤ ꯏꯌꯥꯝ
ꯌꯨꯝꯗꯣ ꯆꯥꯅꯕꯈꯩꯗꯣ ꯌꯥꯗꯕꯅꯤꯅ ꯎꯔꯦ
ꯎꯝ
ꯑꯃ ꯑꯃꯒ ꯀꯩ ꯀꯩ ꯇꯧꯕ ꯑꯗꯨꯅꯦ ꯑꯩꯈꯣꯏꯁꯨ ꯑꯗꯤ ꯑꯣꯛ ꯈꯛꯇ ꯂꯣꯏꯕ ꯅꯠꯇꯕꯀꯣ
ꯎꯝ
ꯂꯝꯕꯤꯗꯨꯗ ꯃꯌꯥꯝꯕꯨꯗꯤ ꯆꯠꯂꯤ
ꯍꯣꯏ
ꯑꯝ ꯑꯣꯏꯊꯣꯛꯄ ꯌꯥꯕꯒꯤ ꯐꯒꯠꯛꯄ ꯌꯥꯕꯒꯤ ꯈꯨꯗꯣꯡꯆꯥꯥꯕꯁꯨ ꯂꯩꯔꯦ ꯍꯥꯏꯇꯥꯔꯦꯅꯦ
ꯑꯥ
ꯂꯥꯔꯦꯟꯗꯝ ꯂꯩꯔꯤ ꯑꯩꯒꯤ ꯑꯣꯏꯅꯗꯤ
ꯑꯗꯨꯝ ꯀꯩꯁꯨ ꯀꯥꯏꯗꯦ ꯏꯌꯥꯝꯕ ꯉꯝꯅ ꯉꯝꯅꯕ ꯑꯩꯈꯣꯏꯒꯤ ꯀꯩꯅꯣ ꯂꯥꯛꯐꯝꯁꯦ ꯁꯦꯜ ꯂꯥꯛꯐꯝ ꯂꯝꯕꯤꯁꯦ ꯑꯩꯈꯣꯏꯒꯤ ꯑꯃꯇꯪꯗꯤ ꯀꯩꯁꯨ ꯍꯤꯡꯕꯗ ꯅꯨꯡꯉꯥꯏꯣꯏꯕ ꯍꯧꯖꯤꯛ ꯃꯇꯝꯁꯤꯗꯗꯤ ꯁꯦꯜ ꯂꯥꯛꯐꯝ ꯂꯝꯕꯤꯁꯦ ꯌꯥꯝꯗ꯭ꯔꯕꯗ ꯑꯍꯨꯝ ꯊꯝꯃꯣꯅ ꯑꯗꯨꯃꯥꯏꯅ ꯑꯗꯨꯝ ꯍꯥꯏꯅꯩ ꯃꯌꯥꯝꯅꯁꯨ
ꯍꯣꯏ
ꯑꯃ ꯑꯣꯏꯕ ꯌꯥꯏ ꯑꯃ ꯑꯣꯏꯕ ꯌꯥꯏ ꯑꯩꯅ ꯁꯤꯗ ꯑꯉꯥꯡ ꯑꯃ ꯂꯥꯏꯔꯤꯛ ꯇꯝꯕ ꯆꯠꯂꯝꯃꯦꯕ ꯃꯇꯝ ꯈꯔ ꯑꯗ ꯃꯣꯏꯒꯤ ꯂꯩꯀꯥꯏꯗꯁꯨ ꯑꯗꯨꯝ ꯄꯩꯁꯥ ꯄꯥꯏꯕ ꯁꯦꯜ ꯄꯥꯏꯕ ꯌꯥꯝ ꯂꯩ ꯑꯗꯨꯝ ꯃꯣꯏꯁꯨ ꯑꯗꯨꯝ ꯄꯥꯏꯌꯦ ꯑꯗꯨ ꯁꯦꯜ ꯄꯥꯏꯌꯦꯅ ꯃꯣꯏꯗꯣ ꯊꯕꯛꯇ ꯆꯤꯜꯍꯥꯎ ꯊꯤꯕꯗꯤ ꯀꯩꯁꯨ ꯑꯣꯏꯗꯦꯕ ꯑꯗꯨꯝ ꯑꯉꯥꯡꯗꯨꯒꯤ ꯃꯄꯥꯗꯨꯁꯨ ꯑꯗꯨꯝ ꯑꯗꯨꯝ ꯑꯣꯛ ꯂꯣꯏꯌꯦꯕ
ꯑꯥ
ꯑꯗꯨꯅ ꯍꯧꯖꯤꯛ ꯃꯇꯝꯗꯗꯤ ꯑꯗꯨꯝ ꯏꯀꯥꯏꯕꯖꯤ ꯀꯩꯁꯨ ꯄꯩꯁꯥ ꯇꯥꯟꯕꯗꯗꯤ ꯏꯁꯥꯒꯤ ꯑꯁꯦꯡꯕ ꯍꯨꯃꯥꯡ ꯃꯟ ꯇꯥꯟꯕꯗꯤ ꯏꯀꯥꯏꯅꯤꯡꯉꯥꯏ ꯀꯩꯁꯨ ꯑꯣꯏꯗꯦꯗ ꯏꯌꯥꯝ
ꯃꯤꯒꯤ ꯃꯄꯣꯠ ꯃꯔꯜ ꯍꯨꯔꯥꯟꯗꯅ ꯁꯨꯞꯅꯝ ꯁꯥꯁꯟ ꯇꯧꯗꯅ ꯇꯧꯕ ꯅꯠꯇꯕꯅꯤꯅꯀꯣ
ꯃꯥꯅꯦ ꯃꯥꯅꯦ
ꯀꯩꯝ ꯀꯥꯏꯗꯣ ꯉꯝꯖꯕꯗꯣ ꯗꯨꯝ ꯇꯧꯒꯗꯧꯅꯤ ꯍꯥꯏꯗꯤ ꯑꯩꯕꯨ ꯅꯣꯛꯅꯕꯤꯔꯤꯕ ꯃꯤꯈꯩꯗꯣ ꯑꯩꯅ ꯁꯨꯕ ꯅꯣꯃꯕꯗ ꯅꯣꯛꯅꯕꯤꯔꯤꯕ ꯃꯤꯈꯩꯗꯣ ꯅꯣꯡꯃꯇ ꯂꯥꯛꯑꯒ ꯑꯩꯉꯣꯟꯗ ꯐ꯭ꯔꯤꯗ ꯀꯩꯅꯣꯝ ꯑꯥ ꯀꯩꯅꯣꯗꯤ ꯂꯦꯝꯅ ꯀꯩꯅꯣꯝꯇ ꯄꯤꯌꯣ ꯍꯥꯏꯕꯗꯤ ꯌꯥꯔꯣꯏ ꯍꯥꯏꯕ
ꯃꯥꯅꯦ ꯃꯥꯅꯦ ꯑꯝ
ꯑꯗꯨꯅ ꯍꯥꯟꯅꯗꯤ ꯁꯤꯒꯨꯝꯕ ꯅꯣꯛꯅꯕ ꯀꯩꯀꯥꯁꯦ ꯌꯥꯝ ꯂꯩꯔꯝꯃꯦ
ꯎꯝ ꯍꯣꯏ ꯍꯧꯖꯤꯛꯇꯤ ꯃꯤꯖꯤꯡꯖꯦ ꯋꯥꯈꯜ ꯂꯥꯛ ꯂꯥꯛꯅꯕꯗꯣ
ꯃꯁꯥ ꯃꯁꯥꯅ ꯉꯝꯖꯕ ꯇꯧꯕꯁꯦ ꯑ ꯊꯥꯛꯁꯦ ꯈꯔꯥ ꯉꯟꯅ ꯑꯗꯨꯝ ꯐꯕ ꯋꯥꯈꯜꯂꯣꯟ ꯈꯟꯅꯔꯦ ꯍꯥꯏ
ꯃꯥꯅꯦ ꯑꯗꯒꯤ ꯃꯤ ꯑꯃꯒ ꯑꯃꯒꯒꯤ ꯃꯔꯛꯇ ꯇ ꯂꯩꯕ ꯏꯀꯥꯏ ꯈꯨꯝꯅꯕ ꯃꯤ ꯑꯃꯒꯤ ꯃꯥꯅ ꯇꯧꯖꯔꯤꯕ ꯊꯕꯛꯇꯨꯗ ꯏꯀꯥꯏ ꯈꯨꯝꯅꯕ ꯍꯟꯊꯅ ꯌꯦꯡꯕꯤꯗꯕ ꯁꯤꯒꯨꯝꯕꯒꯤ ꯋꯥꯈꯜꯂꯣꯟꯁꯦ ꯁꯨꯝ ꯈꯔ ꯈꯔ ꯆꯦꯟꯕ ꯍꯧꯅꯔꯛꯄ ꯃꯌꯥꯝꯖꯤ
ꯍꯣꯏ
ꯁꯝꯅ ꯍꯥꯏꯔ ꯀꯥꯟꯗ ꯉꯁꯤꯗꯒꯤꯅ ꯆꯍꯤ ꯇꯔꯥꯃꯨꯛꯀꯤ ꯃꯃꯥꯡꯗꯗꯤ ꯑꯩꯈꯣꯏꯒꯤ ꯁꯝ ꯀꯛꯄꯒꯤ ꯗꯨꯀꯥꯟ ꯍꯥꯡꯕꯁꯤꯡꯖꯤꯖꯨ ꯌꯥꯝ ꯍꯟꯊꯅ ꯂꯧꯅꯔꯝꯃꯤꯗꯅꯀꯣ ꯃꯩꯇꯩ ꯃꯆꯥꯅꯕꯨ ꯁꯝ ꯀꯛꯄꯒꯤ ꯗꯨꯀꯥꯟ ꯍꯥꯡꯕ꯭ꯔꯥ ꯑꯗꯨ ꯇꯧꯕ꯭ꯔꯥꯅ ꯑꯗꯣ ꯍꯧꯖꯤꯛꯇꯤ ꯑꯗꯨꯗꯩꯅ ꯄꯩꯁꯥ ꯃꯌꯥꯝ ꯇꯥꯟꯅꯔꯦꯕ ꯁꯦꯜ ꯃꯌꯥꯝ ꯇꯥꯟꯅꯔꯛꯑꯦ ꯑꯗꯨꯅ ꯊꯕꯛꯁꯦ ꯑꯩꯈꯣꯏꯒꯤ ꯃꯆꯥ ꯑꯣꯏꯒꯦꯔꯥ ꯑꯆꯧꯕ ꯑꯣꯏꯒꯦꯔꯥ ꯉꯝꯅ ꯉꯝꯅꯕ ꯐ꯭ꯔꯤ ꯑꯩꯈꯣꯏꯒꯤ ꯂꯦꯝꯅ ꯂꯩꯗꯣꯏ ꯁꯔꯨꯛꯄꯨꯗꯤ ꯑꯗꯨꯃꯥꯏꯅ ꯇꯧꯕꯅ ꯐꯔꯦꯅ ꯃꯤꯁꯤꯡꯖꯦ ꯑꯩꯈꯣꯏꯒꯤ ꯊꯕꯛ ꯇꯧꯕꯒꯤ ꯆꯠꯅꯕꯤ ꯍꯩꯅꯕꯤ ꯑꯃ ꯁꯨꯝ ꯁꯦꯝꯒꯠꯂꯛꯄꯁꯦ ꯁꯤꯁꯤꯒꯤꯅꯦ ꯍꯥꯏ ꯇꯥꯔꯦ ꯏꯌꯥꯝꯕ
ꯍꯥꯟꯅꯗꯤ ꯊꯕꯛꯇꯣ ꯇꯧꯕꯗ ꯏꯀꯥꯏꯅꯔꯝꯕ ꯊꯕꯛꯈꯩꯗꯣ ꯍꯧꯖꯤꯛ ꯇꯧꯒꯦꯅ ꯇꯥꯟꯅꯔꯛꯄꯒꯤ ꯀꯩꯅꯣꯝꯃꯗꯤ ꯂꯥꯛꯑꯦ
ꯃꯥꯅꯦ ꯃꯥꯅꯦ ꯑ ꯌꯥꯝ ꯐꯕ ꯌꯥꯝ ꯐꯕ ꯈꯣꯡꯊꯥꯡꯅꯤ ꯁꯤꯁꯨ ꯑꯃꯔꯣꯝꯗ ꯍꯥꯏꯔꯒꯗꯤ
ꯁꯨꯃꯥꯏꯅꯅꯤ ꯂꯩꯕꯥꯛ ꯑꯃꯒꯤ ꯑꯑꯣꯟꯕ ꯀꯩꯅꯣ ꯄꯨꯔꯛꯏꯁꯦ ꯋꯥꯕ ꯂꯣꯏꯔꯀꯥꯟꯗ ꯀꯩꯅꯣ ꯇꯧꯔꯛꯄꯖꯥꯠꯅꯤꯗ
ꯃꯥꯅꯦ ꯃꯥꯅꯦ
ꯒ꯭ꯌꯥꯟ ꯇꯔꯛꯄꯖꯥꯠꯅꯤ
ꯑꯇꯩꯗꯒꯤ ꯀꯔꯤꯝꯇ ꯅꯠꯇꯦ ꯑꯩꯈꯣꯏꯒꯤ ꯋꯥꯅꯔꯛꯄꯁꯦ ꯑꯩꯈꯣꯏ ꯍꯧꯖꯤꯛ ꯃꯇꯝꯗꯗꯤ ꯑꯃꯨꯛ ꯋꯥꯕ ꯄ꯭ꯂꯁ ꯑ ꯁꯣꯔꯤ ꯋꯥꯕ ꯑꯗꯨꯏ ꯃꯊꯛꯇꯁꯨ ꯑꯃꯨꯛ ꯃꯤꯖꯤꯡꯖꯦ ꯑꯩꯈꯣꯏꯒꯤ ꯊꯥꯛ ꯑꯃꯗ ꯂꯩꯅꯕ ꯍꯣꯠꯅꯔꯛꯄꯖꯦ ꯁꯤꯖꯤ ꯉꯝꯅꯕ ꯍꯣꯠꯅꯔꯛꯄꯗ ꯑꯐꯪ ꯑꯐꯪꯕ ꯅꯣꯡꯃꯒꯤ ꯂꯨꯄꯥ ꯆꯥꯝꯃ ꯑꯃ ꯆꯅꯤ ꯑꯃ ꯇꯥꯟꯗꯕ ꯌꯥꯗꯦ ꯍꯥꯏꯕꯒꯤ ꯋꯥꯈꯜꯂꯣꯟ ꯂꯩꯅꯔꯛꯄꯁꯦ
ꯍꯣꯏ ꯑꯁꯤꯒꯤ ꯑꯩꯈꯣꯏꯅ ꯇꯧꯔꯤꯕ ꯊꯕꯛꯁꯤꯒꯤ ꯃꯃꯜ ꯐꯪꯕꯗꯤ ꯄꯨꯔꯥ ꯑꯩꯒꯤ ꯊꯕꯛꯇꯨ ꯂꯣꯏꯁꯤꯜꯂꯒ ꯀꯨꯟꯊ꯭ꯔꯥ ꯃꯨꯛꯀꯥꯗꯨ ꯂꯣꯏꯁꯤꯜꯂꯀꯥꯟꯗ ꯑꯣꯏ ꯑꯣꯏꯗꯣꯏꯅꯦꯕ
ꯑꯥ ꯃꯥꯅꯤ ꯃꯥꯅꯤ ꯌꯥꯝ ꯑꯁꯤꯒꯤ ꯋꯥꯔꯤ ꯁꯥꯕꯁꯤꯒꯤ ꯑꯃ ꯂꯩꯔꯦꯗꯅꯀꯣ ꯋꯥꯔꯤ ꯁꯥꯕꯁꯤ ꯀꯨꯟꯊ꯭ꯔꯥꯗꯣ ꯁꯥꯕ ꯂꯣꯏꯒ꯭ꯔꯅꯤ ꯑꯗꯨꯒꯤ ꯑꯗꯨꯒꯤ ꯁꯦꯜ ꯑꯃ ꯑꯗꯨꯝ ꯂꯩꯒ꯭ꯔꯅꯤ ꯑꯗꯨꯒ